ꯍꯜꯂꯣ ꯑꯥ ꯑꯁꯤꯁꯦ ꯈꯔ ꯊꯕꯛ ꯁꯤꯟꯕ ꯃꯥꯜꯂꯦ
ꯅꯪꯔꯣ ꯆꯤꯟꯂꯦ ꯍꯣꯏ
ꯀꯩꯗꯧꯔꯤꯅꯣ
ꯂꯣꯛ ꯊꯨꯡꯒꯦ ꯇꯧꯔꯦ ꯑꯩꯁꯦ ꯂꯣꯀ ꯊꯨꯡꯒꯦ ꯇꯧꯔꯦ ꯋꯥ ꯉꯥꯡꯕꯁꯦ ꯈꯣꯟꯁꯦ ꯁꯦꯡ ꯍꯥꯏꯕ
ꯁꯦꯡꯉꯦ ꯁꯦꯡꯉꯦ ꯌꯥꯝ ꯁꯦꯡꯉꯤ ꯌꯥꯝ ꯃꯌꯦꯛ ꯁꯦꯡꯉꯤ ꯍꯧꯖꯤꯛꯀꯤ ꯍꯧꯖꯤꯛꯀꯤ ꯒ꯭ꯔꯥꯐꯤꯛꯁꯇ ꯌꯥꯎꯕ ꯁꯦꯡꯕꯗꯨꯗꯒꯤ ꯍꯦꯟꯅ ꯁꯦꯡꯈ꯭ꯔꯦ
ꯑꯁ ꯅꯪꯅ ꯊꯥꯒꯠꯄꯁꯤ ꯊꯥꯒꯠꯄꯁꯤ
ꯑꯦ
ꯑꯩꯒꯤꯗꯤ ꯂꯥꯏꯕꯛ ꯐꯕꯅꯤ
ꯏ ꯏꯁ
ꯑꯩꯒꯤꯗꯃꯛꯇ ꯀꯥꯅꯅ
ꯎꯝ ꯑꯩꯅ ꯍꯥꯏꯕꯗꯨꯗꯤ ꯑꯝꯗ ꯈꯨꯝꯕꯤꯗꯅꯦ ꯉꯁꯥꯏꯗꯒꯤ ꯊꯥꯔꯁꯦ ꯅꯪꯅ ꯍꯥꯏꯒꯗꯕ꯭ꯔꯥ ꯋꯥ ꯉꯥꯛꯇ ꯍꯥꯏꯔꯛꯛꯇꯗꯅ ꯃꯦꯁꯦꯁ ꯈ ꯄꯥꯗꯕ꯭ꯔꯥ ꯈꯪꯗꯦꯗ
ꯎꯝ ꯑꯩꯗꯣ ꯉꯁꯥꯏꯗꯣ ꯋꯥꯔꯤ ꯁꯥꯔꯒ ꯂꯩꯕ ꯑꯗꯨꯒꯤꯅꯦꯕ ꯋꯥꯆꯞꯇ ꯆꯪꯕ ꯁꯪꯗ꯭ꯔꯕ ꯑꯗꯨꯒꯤ
ꯋꯥꯆꯦꯞꯇꯔꯣ ꯑ ꯀꯣꯜ ꯇꯧꯔꯒ ꯂꯩꯔꯝꯃꯕ꯭ꯔꯣ
ꯑꯧ
ꯑꯧ ꯁꯤꯒꯤ ꯁꯤꯗꯔꯣ
ꯅꯠꯇꯦ ꯑꯃꯗꯣ
ꯑꯃ ꯑꯃꯗ ꯍꯥꯏꯔꯗꯤ ꯍꯧꯖꯤꯛ ꯏꯈꯣꯏ ꯏꯕꯥꯅꯤ ꯇꯧꯅꯔꯤ ꯁꯤꯗꯔꯣ ꯁꯤꯗ ꯑꯣ ꯑꯗꯨ ꯑꯣꯏꯔꯒ ꯅꯪ ꯑꯗꯨ ꯑꯣꯏꯔꯁꯨ ꯅꯪ ꯍꯧꯖꯤꯛ ꯑꯃꯨꯛ ꯃꯦꯁꯦꯁꯇꯤ ꯍꯜꯂꯛꯑꯦꯗꯅꯦ
ꯎꯝ
ꯑꯗꯨꯗ ꯍꯥꯏꯔꯛꯄ꯭ꯔꯥ ꯈꯜꯂꯒ ꯅꯪꯅ ꯍꯥꯏꯒꯗꯕ ꯋꯥ ꯉꯥꯛꯇ ꯇꯧꯔꯛꯑꯗꯧꯅꯤ ꯑꯩꯅ ꯍꯪꯉꯛꯄ ꯀꯣꯏꯁꯟꯗꯨꯗꯤ ꯈꯨꯝꯗ꯭ꯔꯦꯕ ꯋꯥꯍꯥꯡꯗꯨꯗꯤ ꯈꯨꯝꯗ꯭ꯔꯦꯕ
ꯅꯪ ꯀꯔꯤ ꯍꯥꯏꯕ
ꯑꯦ ꯇꯣ ꯌꯦꯡꯐꯥꯎ ꯌꯦꯡꯕꯤꯗꯕꯒꯤ ꯇꯥꯏꯞꯇ ꯇꯧꯔꯛꯑꯦ
ꯑꯦ ꯑꯦ ꯑꯩ ꯌꯦꯡ ꯑꯩ ꯌꯦꯡꯕꯅꯤꯅꯦ
ꯑꯃꯨꯛ ꯌꯦꯡꯒꯦꯗ
ꯌꯦꯡ ꯌꯦꯡꯕꯗꯣ ꯋꯥꯠꯂꯦꯗ
ꯎꯝ ꯎꯝ ꯎꯝ ꯍꯦ ꯏꯁ ꯅꯪ ꯅ ꯍꯧꯖꯤꯛ ꯊꯥꯔꯛꯄꯗꯨꯔꯣ ꯍꯥꯏꯁꯦ
ꯅꯠꯇꯦꯗ ꯉꯁꯥꯏꯒꯤꯗꯣ ꯅꯪꯅ ꯀꯔꯤꯕ ꯋꯥꯔꯝꯒꯅꯤ ꯇꯧꯔꯒ ꯀꯩꯅꯣꯝꯃ ꯊꯥꯔꯛꯄꯗ ꯑꯩꯅ ꯑꯗꯨ ꯃꯇꯨꯡꯗ ꯊꯥꯔꯛꯈꯤꯕ ꯑꯃ ꯌꯥꯎꯕꯅꯤꯅꯦ ꯑꯁ ꯑꯗꯨ ꯍꯥꯏꯕꯒ ꯇꯥꯟ ꯇꯥꯟꯈ꯭ꯔꯦꯗ ꯏꯄꯤ ꯇꯧꯕꯒ ꯇꯜꯂꯦꯗ ꯍꯥꯏꯗꯤ ꯑꯗꯨꯒꯨꯝꯕꯗꯨ ꯑꯅꯤꯔꯛ ꯁꯨꯕ ꯍꯥꯏꯕꯗꯣ ꯇꯜꯂꯦꯅꯤ
ꯎꯝ
ꯑꯗꯨꯒ ꯅꯪꯅ ꯀꯔꯤ ꯊꯥꯔꯛꯄ ꯑꯗꯨ ꯍꯥꯏꯔꯒ ꯑꯩꯅ ꯀꯔꯤ ꯀꯔꯤꯌꯦꯕ
ꯈꯪꯗ꯭ꯔꯦꯅꯦ
ꯅꯪꯅ ꯍꯥꯏꯔꯛꯑꯣꯅꯦ ꯅꯪ ꯌꯦꯡꯉꯦ ꯍꯥꯏꯕ ꯅꯠꯇ꯭ꯔꯣ ꯑꯩ ꯌꯦꯡꯉ ꯔꯣꯏꯒꯦ
ꯑ ꯍꯥꯍꯥ ꯌꯦꯡꯒꯦ ꯌꯦꯡꯒꯦ
ꯌꯦꯉꯦꯅꯦ ꯄꯥꯔꯒ
ꯎꯝ ꯑꯗꯨꯕꯨ ꯀꯩꯗꯧꯔꯒꯦ ꯑꯩꯕꯨ ꯀꯔꯤ ꯑꯃꯨꯛ ꯈꯨꯝꯃꯨ ꯍꯥꯏꯅꯣ ꯁꯤ ꯁꯤꯕꯨ
ꯅꯠꯇꯦꯗ ꯑꯗꯨ ꯅꯠꯇꯦꯗ ꯌꯥꯝ ꯀꯩꯅꯣ ꯇꯣꯉꯥꯟꯅ ꯇꯣꯉꯥꯟꯕ ꯑꯣꯏꯅ ꯆꯠꯇ꯭ꯔꯣ
ꯎꯝ ꯑꯗꯨ ꯑꯣꯏꯔꯁꯨ ꯅꯪ ꯚꯤꯗꯤꯑꯣ ꯌꯦꯡꯂꯝꯕ ꯊꯕꯛ ꯇꯧꯔꯤꯌꯦ ꯃꯤꯁꯦꯁ ꯊꯥꯕꯁꯨ ꯎꯗꯦ ꯍꯥꯏꯔꯒ ꯑꯗꯣ ꯑꯩ ꯀꯔꯤ ꯑꯃꯨꯛ ꯍꯟꯗꯣꯏꯅꯣ ꯍꯥꯏꯕꯣ
ꯏꯠꯀꯤ ꯅꯪꯅ ꯅꯪꯅ ꯈꯨꯝꯕꯗ ꯋꯥꯔꯝꯃꯅꯤ ꯇꯧꯔꯕ ꯃꯇꯨꯡꯗ ꯑꯩꯅ ꯍꯥꯏꯔꯤꯕ ꯈꯨꯝꯃꯤꯕ ꯄꯥꯎꯈꯨꯝꯗꯣ ꯌꯥꯝ ꯋꯥꯕ ꯑꯣꯏꯗꯦꯗ ꯁꯨꯃꯥꯏ ꯍꯪꯕꯤꯕꯁꯤ ꯌꯥꯝ ꯅꯨꯡꯉꯥꯏ ꯇꯧꯔꯒ ꯅꯪꯅ ꯈꯨꯝꯗ꯭ꯔꯒꯅ ꯑꯩꯅ ꯑꯩꯅ ꯍꯦꯜꯂꯣ ꯇꯧꯔꯒ ꯅꯪꯅ ꯍꯥꯏ ꯑꯃꯨꯛ ꯇꯧꯔꯛꯏꯗꯣ
ꯑꯝꯍꯝ ꯑꯝꯍꯝ
ꯗ ꯍꯥꯏꯕꯅꯤꯗ
ꯑꯥ ꯑꯥ ꯑꯁꯤꯗꯤ ꯅꯪꯅ ꯍꯜꯂꯣ ꯍꯥꯏꯕꯩꯒꯤ ꯍꯥꯏ ꯍꯥꯏꯕꯅꯦ ꯍꯦ
ꯑꯗꯣ ꯃꯊꯛꯀꯤ ꯀꯩꯅꯣꯗꯨꯗꯤ ꯑꯩꯅ ꯏꯔꯤꯕꯁꯤꯡꯗꯨꯗꯤ ꯄꯥꯗꯕꯒꯤ ꯇꯥꯏꯞꯇ ꯇꯧꯔꯦ ꯍꯥꯏꯕꯅꯤꯅ ꯑꯩꯅ ꯍꯥꯏ ꯍꯥꯏꯕꯗꯤ
ꯎꯝ ꯁꯤꯒꯤꯁꯤꯗꯤ ꯑꯩ ꯎꯝ ꯀꯔꯤ ꯍꯥꯏꯁꯤꯔꯥ ꯀꯥꯟꯈ꯭ꯔꯕ ꯃꯥꯜꯂꯦꯕ
ꯅꯪꯅ
ꯑꯧ ꯁꯤꯁꯦ ꯀꯥꯟꯈ꯭ꯔꯕ ꯃꯥꯜꯂꯦ
ꯑꯥ ꯑꯗꯨꯅꯦ ꯑꯩꯅ ꯍꯪꯉꯤꯗꯣ ꯀꯥꯟꯈ꯭ꯔꯕ ꯃꯥꯜꯂꯦ ꯐꯖꯅ ꯌꯦꯡꯗ꯭ꯔꯦ
ꯎꯝ ꯁꯨꯃꯥꯏ ꯍꯪ ꯕꯤꯕꯁꯦ ꯌꯥꯝ ꯅꯨꯡꯉꯥꯏ ꯀꯥꯏꯅ
ꯑꯦ ꯑꯁꯦꯡꯕ ꯅꯨꯡꯉꯥꯏꯕꯨ ꯅꯨꯡꯉꯥꯏ ꯍꯥꯏꯕꯅꯤ ꯅꯨꯡꯉꯥꯏꯇ꯭ꯔꯒꯅ ꯅꯨꯡꯉꯥꯏꯇꯦ
ꯎꯝ ꯑꯗꯣ ꯑ ꯀꯔꯤ ꯍꯥꯏꯁꯤꯔ ꯃꯇꯦꯡ ꯄꯥꯡꯕꯤꯗ꯭ꯔꯁꯨ ꯋꯥꯉꯥꯡ ꯁꯉꯥꯡꯗꯒꯤ ꯑꯗꯨꯝ ꯅꯨꯡꯉꯥꯏꯍꯕꯁꯨ ꯂꯩꯕꯅꯦꯕ
ꯎꯝ
ꯍꯥꯏꯗꯤ ꯎꯝ ꯑꯩꯈꯣꯏꯅ ꯊꯕꯛ ꯋꯥꯅ ꯍꯜꯂꯛꯄ ꯀꯥꯟꯗ ꯏꯃꯥ ꯑꯣꯏꯔꯣ ꯑꯗꯨꯒ ꯏꯆꯦꯕꯨ ꯑꯣꯏꯔꯣ ꯋꯥꯔꯝꯃꯅꯤ ꯏꯅꯥꯎꯁꯦ ꯑꯁꯨꯃꯥꯏꯅ ꯑꯋꯥꯗꯣ ꯍꯥꯏꯕꯤꯔꯗꯤ ꯑꯩꯈꯣꯏꯁꯨ ꯌꯥꯝ ꯅꯨꯡꯉꯥꯏꯗꯅ
ꯍꯣꯏ ꯍꯥꯎꯕ ꯍꯥꯎꯗꯕ ꯏꯁꯤꯡ ꯒ꯭ꯂꯥꯁ ꯑꯃꯈꯛ ꯄꯨꯊꯣꯛꯄꯤꯔꯗꯤ ꯌꯥꯝ
ꯃꯥꯅꯤ ꯃꯥꯅꯤ ꯑꯗꯨꯅ ꯑꯗꯨꯅ ꯏꯟꯖꯥꯡ ꯊꯣꯡꯕꯗ ꯑꯃꯨꯛꯀ ꯍꯦꯟꯅ ꯍꯥꯎꯅꯕ ꯃꯁꯂꯥ ꯊꯥꯛꯄꯗꯣ ꯑꯗꯨꯅꯦ
ꯎꯝ ꯎꯝ ꯑꯗꯣ ꯑꯣꯏꯍꯜꯂꯁꯦ ꯁꯦ ꯑꯗꯨꯝ ꯍꯥꯏꯔꯁꯤꯅꯤ
ꯎꯝ
ꯑꯗꯨ ꯅꯨꯡꯉꯥꯏꯗꯤ ꯅꯨꯡꯉꯥꯏꯇꯅ ꯑꯗꯨꯃꯥꯏꯅ ꯍꯥꯏꯕꯤꯌꯨꯗ ꯑꯦꯂꯤꯁ ꯂꯛꯑꯒ ꯌꯥꯝ ꯋꯥꯃꯔꯃꯅꯤ ꯌꯥꯝ ꯋꯥꯔꯝꯃꯅꯤ ꯏꯔꯨꯖ ꯊꯣꯛꯈ꯭ꯔꯣ ꯆꯥꯛꯆꯥꯥꯔꯁꯦ ꯇꯧꯅ ꯅꯨꯡꯉꯥꯏꯅ ꯍꯥꯏꯕꯤꯔꯗꯤ ꯑꯗꯨ ꯋꯥꯅ ꯇꯧꯔꯛꯑꯒ ꯋꯥꯅ ꯇꯧꯔꯛꯑꯒ ꯌꯨꯝꯗ ꯏꯁꯧ ꯂꯥꯡꯉꯝꯃꯗꯤ ꯃꯨꯠꯇꯨ ꯄꯨꯔꯥ ꯂꯣꯗ ꯆꯠꯈ꯭ꯔꯅꯤꯕ
ꯑꯗꯨꯅꯦ ꯅꯪꯅ ꯋꯥꯕꯨꯗꯤ ꯑꯗꯨꯗꯒꯤ ꯑꯃꯨꯛꯀ ꯍꯦꯟꯅ ꯋꯥꯗꯣꯏꯕ ꯑꯗꯨꯅ
ꯎꯝ ꯑꯗꯨꯒꯤ ꯃꯇꯝꯗꯅꯦ ꯀꯣꯟꯇ꯭ꯔꯣꯜ ꯇꯧꯕ ꯇꯝꯒꯗꯕꯁꯦ
ꯎꯝ ꯃꯥꯅꯦ ꯑꯗꯨ ꯃꯇꯧꯗ ꯇꯝꯗꯣꯏꯅꯦ ꯅꯪꯅ ꯋꯥꯅ ꯍꯜꯂꯛꯄ ꯀꯥꯟꯗ ꯑꯩꯅ ꯅꯪ ꯕꯨ ꯊꯥꯒꯠꯄꯤꯔꯗꯤ ꯍꯥ ꯋꯥꯔꯝꯃꯅꯤ ꯍꯥꯢꯕꯤꯔꯗꯤ ꯅꯪꯒꯤ ꯑꯋꯥꯕꯗꯣ ꯂꯣꯢꯅ ꯀꯣꯛꯈ꯭ꯔ ꯑꯗꯤ ꯋꯥ ꯑꯍꯦꯍꯦ
ꯑꯗꯨꯗ ꯃꯤ ꯃꯤꯒꯤ ꯑꯣꯏ ꯂꯩꯌꯦꯗ ꯃꯤ ꯈꯨꯗꯤꯡꯃꯛꯅ ꯍꯥꯏꯕ ꯍꯥꯏꯕꯗꯤ ꯐꯥꯎꯕꯗꯤ ꯑꯣꯏꯗꯕ ꯃꯥꯜꯂꯦꯗ ꯑꯩꯅ ꯁꯨꯝ ꯈꯟꯕꯗꯀꯣ ꯍꯥꯏꯕꯗꯤ ꯎꯝ ꯑꯩꯅ ꯍꯥꯏꯕꯗꯤ ꯄꯨꯔꯥ ꯁꯇ꯭ꯔꯦꯟꯖꯔ ꯑꯃꯅ ꯍꯥꯏꯔꯗꯤ ꯐꯖꯅꯗꯤ ꯐꯥꯎꯒꯗꯕ ꯐꯥꯎꯗꯤ ꯐꯥꯎꯒꯅꯤ ꯑꯗꯨ ꯑꯣꯏꯔꯁꯨ ꯑꯩꯈꯣꯏꯅ ꯍꯦꯟꯅ ꯈꯪꯕ ꯃꯤ
ꯎꯝ ꯅꯪꯒꯤ ꯅꯨꯄꯤꯅ ꯍꯥꯏꯔꯗꯤ ꯍꯔꯥꯎꯒꯅꯤ ꯍꯥꯏꯕ
ꯑꯦ ꯑꯗꯨꯅꯤ ꯑꯩꯅ ꯍꯥꯏꯁꯦ ꯑꯩꯒꯤ ꯀ꯭ꯂꯣꯛ ꯑꯩꯅ ꯀ꯭ꯂꯣꯁ ꯑꯣꯏꯕ ꯃꯤ ꯅ ꯍꯥꯏꯔꯛꯄ ꯑꯣꯏꯔꯗꯤ ꯌꯥꯝ ꯍꯔꯥꯎꯒꯅꯤ ꯍꯥꯏꯕꯅꯦꯗ
ꯃꯥꯅꯦ
ꯅꯪ ꯔꯤꯛ ꯑꯩꯅ ꯑꯃ ꯍꯥꯏꯕꯤꯒꯦꯅꯦ ꯌꯥꯝ ꯃꯦ ꯃꯦ ꯃꯦꯆꯤꯌꯣꯔ ꯑꯣꯏꯕ ꯃꯥꯜꯂꯦꯅꯦ ꯐꯖꯅ ꯑꯗꯨꯝ ꯑꯣꯏ
ꯏ ꯢ ꯑꯩ ꯈꯣꯟꯖꯦꯜ ꯁꯤꯅꯔꯣ ꯍꯥꯢꯁꯦ
ꯅꯠꯇꯦ ꯅꯠꯇꯦ ꯅꯪꯅ ꯍꯦꯛ ꯑꯥ ꯂꯤꯔꯤꯕ ꯋꯥꯍꯩꯒꯨꯝꯕ ꯑꯗꯨꯝ ꯌꯥꯝ ꯐꯖꯅ ꯒ꯭ꯌꯥꯟ ꯇꯥꯕ ꯃꯥꯜꯂꯦꯕ ꯌꯥꯝ ꯋꯥ ꯏꯜꯂꯒ ꯃꯥ ꯢꯃꯥ ꯕꯕꯥꯕꯨ ꯌꯥꯝ ꯏꯃꯥ ꯕꯕꯥꯕꯨ ꯑꯩꯈꯣꯏ ꯌꯥꯝ ꯅꯨꯡꯁꯤꯕ ꯃꯤꯒ ꯑꯣꯏꯒꯗꯕ ꯌꯥꯝ ꯃꯥꯜꯂꯦ
ꯑꯗꯨꯕꯨꯗꯤ ꯏꯕꯣꯛꯀꯁꯨ ꯂꯩꯕꯅꯤ ꯀꯩꯅꯣ
ꯅꯨꯉꯥꯏꯌꯦ ꯍꯥꯏ ꯏꯕꯣꯛꯅ ꯐꯖꯅ ꯄꯥꯎꯇꯥꯛ ꯄꯤꯕꯤꯔꯕ ꯃꯥꯜꯂꯦ
ꯎꯝ ꯇꯥꯛꯄꯤꯌꯦ
ꯑꯩꯁꯨ ꯏꯄꯨ ꯂꯩꯈꯤꯗ꯭ꯔꯦ ꯕꯣꯛ ꯏꯕꯣꯛꯀ ꯉꯥꯏꯔꯦ ꯢꯕꯣꯛꯈꯛ ꯉꯥꯢꯔꯦ ꯃꯁꯨꯁꯤꯡꯖꯦ ꯑꯌꯥꯝꯕ ꯁꯤ ꯏꯝꯐꯥꯜꯗ ꯂꯩꯕꯩꯀꯣ ꯃꯔꯛ ꯃꯔꯛꯇ ꯐꯣꯟ ꯇꯧꯔꯛꯑꯒ ꯅꯅꯥꯎ ꯅꯨꯄꯥꯗꯨ ꯎꯅꯤꯡꯕꯅ ꯁꯤꯔꯦꯒ ꯇꯧꯔꯛꯑꯦ ꯍꯟꯗꯛꯁꯦ ꯀꯦ ꯑꯩ ꯅꯠꯇꯦ ꯑꯩ ꯏꯅꯥꯎ ꯅꯨꯨꯄꯥꯁꯤꯡ ꯀꯩꯅꯣ ꯀꯥꯖꯤꯟ ꯕ꯭ꯔꯗꯔꯁꯤꯡꯗꯣ
ꯑꯥ
ꯃꯣꯏꯁꯤꯡꯗꯣ ꯍꯥꯟꯅꯗꯤ ꯂꯥꯁ ꯌꯔꯒꯤ ꯈꯨꯟꯗ ꯀꯥꯔꯒ ꯁ꯭ꯀꯨꯜꯗꯣ ꯑꯗꯨꯝ ꯃꯥꯒ ꯇꯨꯝ ꯃꯤꯟꯅꯕꯅꯦꯕ ꯑꯗꯣ ꯍꯟꯗꯛ ꯆꯍꯤꯗꯤ ꯁꯤ ꯏꯝꯐꯥꯜꯗ ꯑꯣꯏꯅ ꯀꯥꯔꯕ ꯑꯗꯨꯏ ꯑꯩꯉꯣꯟꯗ ꯐꯣꯟ ꯇꯧꯔꯛꯑꯒ ꯃꯅꯥꯎ ꯅꯨꯄꯥꯁꯤꯡꯗꯣ ꯌꯥꯝ ꯅꯤꯡꯁꯤꯡꯉꯦꯗ ꯇꯧꯋꯦ ꯍꯟꯗꯛ ꯃꯣꯏꯁꯦ ꯁꯝꯃꯔ ꯕ꯭ꯔꯦꯛ ꯂꯩꯔꯒ ꯑꯩꯉꯣꯟꯗ ꯂꯥ ꯂꯥꯛꯑꯦꯗꯅꯦ
ꯎꯝ
ꯑꯗꯨꯝ ꯋꯥꯔꯤ ꯇꯧꯕꯗꯨꯗ ꯍꯥꯍꯥ
ꯎꯝ
ꯅꯪ ꯕꯨꯕꯣꯛꯇꯣ ꯇꯨꯝꯒ꯭ꯔꯕꯣ
ꯑꯈꯣꯏ ꯏꯕꯣꯛꯇꯤ ꯇꯨꯝꯔꯝꯃꯅꯤꯗ
ꯅꯪ ꯈꯥꯏꯗ ꯂꯩꯢꯕ
ꯑꯥ ꯍꯟꯗꯛ ꯃꯔꯛꯁꯦ ꯑꯩꯕꯨꯁꯦ ꯋꯥꯔꯤ ꯑꯗꯨꯝ ꯁꯥꯏꯌꯦ ꯍꯥꯏꯔꯝꯒꯅꯤ ꯏꯕꯣꯛꯅ
ꯍꯥꯢꯔꯝꯕꯅꯦꯕ
ꯍꯥꯏꯔꯝꯒꯅꯤ ꯍꯥꯏꯕ ꯈꯜꯂꯝꯒꯅꯤ ꯍꯥꯏꯕ
ꯑꯥ ꯅꯪꯅ ꯀꯥꯏ ꯂꯩꯌꯦꯕ ꯍꯧꯖꯤꯛꯁꯦ
ꯑꯩ ꯊꯪꯅꯥꯕ ꯀꯥꯗ ꯂꯩꯌꯦ ꯑꯩ ꯊꯪꯅꯕ ꯀꯥꯗ ꯏꯇꯣꯝꯇ ꯂꯩꯌꯦ
ꯅꯪ ꯇꯨꯝꯃꯤꯟꯅꯩꯌꯦ ꯍꯥꯏꯕ ꯅꯠꯇ꯭ꯔꯣ ꯉꯥꯍꯥꯟ
ꯍꯣꯏ ꯇꯨꯃꯤꯟꯅꯩꯌꯦ ꯑꯗꯣ ꯋꯥꯔꯤ ꯁꯥꯟꯅꯕꯗꯤ ꯑꯗꯨꯝ ꯑꯆꯤꯛꯄ ꯃꯐꯝꯗ ꯆꯠꯂꯣ ꯍꯥꯏꯌꯦꯗꯅ
ꯍꯦ ꯍꯦ ꯍꯣꯏ ꯍꯣꯏ ꯆꯨꯝꯃꯦ ꯆꯨꯝꯃꯦ
ꯑꯗꯨꯒꯤꯅꯦ ꯑꯩꯗꯤ ꯑꯩꯈꯣꯏ ꯑꯉꯥꯡꯁꯤꯡꯒ ꯂꯩꯃꯤꯟꯅꯔꯗꯤ ꯌꯥꯝ ꯂꯥꯡꯅꯤꯕ ꯑꯗꯨꯏ
ꯑꯣ ꯑꯉꯥꯡꯁꯤꯡꯁꯨ ꯈꯔ ꯌꯥꯎꯕ꯭ꯔꯣ ꯍꯧꯖꯤꯛꯁꯦ ꯑꯩ ꯂꯩꯃꯤꯟꯅꯕ꯭ꯔꯣ
ꯑꯥ ꯂꯩꯃꯤꯟꯅꯩꯌꯦ ꯏꯅꯦ ꯈꯣꯏꯒꯤ ꯃꯆꯥꯁꯤꯡꯗꯣ ꯑꯥ ꯍꯟꯗꯛꯁꯦ ꯁꯥ ꯁ꯭ꯀꯨꯜ ꯁꯨꯇꯤ ꯊꯥꯕꯒꯤꯀꯣ ꯁꯝꯃꯔ ꯚꯦꯀꯦꯁꯟꯒꯤ ꯑꯗꯨꯒꯤ ꯂꯥꯛꯄ
ꯌꯥꯝ ꯁꯥꯡꯅꯗꯤ ꯄꯤꯔꯝꯃꯔꯣꯏꯗ ꯍꯥꯏꯕꯗꯤ ꯏꯔꯥꯡ ꯂꯩꯕꯅꯤꯅ ꯉꯥꯍꯟ
ꯍꯌꯦꯡ ꯑꯃꯨꯛ ꯍꯜꯂꯅꯤ
ꯑꯣ ꯑꯣ ꯅꯣꯏ ꯈꯨꯟꯗ ꯀꯥꯕꯔꯥ ꯅꯠꯇ꯭ꯔꯒ ꯁꯤ ꯀꯩꯅꯣ ꯏꯝꯐꯥꯜꯗ ꯀꯥꯕꯒꯤ
ꯏꯝꯐꯥꯜꯗ
ꯑꯣ ꯂꯝꯕꯤ ꯆꯠꯄ ꯈꯣꯠꯄꯗꯤ ꯀꯩꯝꯇ ꯇꯧꯗꯦꯀꯣ ꯅꯣꯏꯗꯤ ꯇꯧꯗꯕ ꯃꯥꯜꯂꯦ ꯅꯍꯥꯟꯁꯨ ꯑꯦꯛꯖꯥꯝ ꯊꯥꯕ ꯂꯥꯛꯄꯒꯤꯁꯨ ꯇꯧꯗꯦ
ꯎꯝ ꯀꯩꯁꯨ ꯇꯧꯗꯦ ꯑꯗꯨꯕꯨꯗꯤ
ꯎꯝ ꯎꯝ ꯎꯝ ꯑꯗꯨꯅꯕꯨ ꯐꯩꯗ ꯂꯝꯕꯤ ꯆꯠꯄ ꯐꯥꯎ ꯀꯤꯕ ꯃꯇꯝ ꯑꯣꯏꯕꯅꯤꯅ ꯌꯥꯝ ꯐꯔꯛꯇꯤ ꯇꯥꯕꯅꯦ ꯀꯔꯤ ꯊꯣꯛꯀꯗ꯭ꯔꯀꯣ ꯃꯊꯟꯇ ꯆꯠꯄꯗꯤ ꯈꯛ ꯆꯠꯂꯨꯔꯅꯨꯍꯦ
ꯑꯁ ꯑꯩꯗꯤ ꯏꯇꯣꯝꯇ ꯎꯝ ꯈꯣꯏ ꯗꯥꯗꯅꯗꯤ ꯑꯗꯨꯝ ꯊꯤꯟꯕꯌꯦꯕ ꯒꯥꯔꯤ ꯄꯥꯔꯀꯤꯡꯐꯥꯎ
ꯑꯥ ꯄꯥꯔꯀꯤꯡꯗꯨꯗ ꯅꯠꯇꯦ ꯑꯍꯣꯏ ꯑꯗꯨꯁꯨ ꯑꯣꯏꯔꯦ ꯍꯥꯏꯕꯗꯤ ꯍꯧꯖꯤꯛ ꯃꯇꯝꯁꯦ ꯐꯠ ꯠꯇꯕꯅꯤꯅ ꯏꯊꯟꯗ ꯆꯠꯄ ꯍꯥꯏꯕꯁꯤꯗꯤ ꯐꯔꯛ ꯇꯥꯏꯌꯦꯕ ꯍꯥꯏꯕꯗꯤ ꯃꯤ ꯇꯔꯨꯛ ꯇꯔꯦꯠ ꯑꯣꯏꯔꯒꯅ ꯈꯔ ꯀꯩꯀꯩ ꯊꯣꯛꯑꯁꯨ ꯈꯔ ꯐꯩꯌꯦꯕꯀꯣ
ꯎꯝ ꯑꯩꯗꯤ ꯑꯃꯨꯛꯀꯁꯨ ꯏꯇꯣꯝꯇ ꯑꯣꯏꯕꯀꯣ ꯀ꯭ꯂꯥꯁ ꯄꯨꯅꯕꯗꯣ ꯑꯈꯣꯏ ꯑꯈꯣꯏ ꯈꯨꯟꯒꯤ ꯃꯤꯗꯣ ꯏꯇꯣꯝ ꯇꯥ ꯑꯣꯏꯕ ꯑꯗ ꯀꯥꯕ ꯃꯤꯁꯨ ꯌꯥꯎꯋꯦ ꯑꯗꯨ ꯑꯣꯏꯔꯁꯨ ꯄꯨꯟꯗꯕ ꯍꯥꯏꯕ ꯇꯥꯔꯦ ꯎꯝ ꯇꯣꯉꯥꯟꯕ
ꯑꯥ ꯑꯥ ꯅꯃꯥꯟꯅꯕꯤꯁꯤꯡꯗꯤ ꯌꯃ ꯂꯩꯔꯝꯃꯥꯅꯦ ꯀꯩꯅꯣ ꯃꯣꯏꯗꯣ ꯇꯣꯉꯥꯟꯕ ꯀꯣꯂꯦꯖꯇ ꯀꯥꯕ꯭ꯔꯣ
ꯑꯗꯨꯝ ꯀꯥꯕꯁꯨ ꯌꯥꯎꯋꯦ ꯀꯥ ꯑꯁ ꯏꯃꯥꯟꯅꯕꯤꯁꯤꯡꯗꯤ ꯀꯥꯗꯕ ꯉꯥꯛꯇ ꯑꯣꯏꯌꯦꯗ ꯑꯩ ꯏꯊꯟꯇ ꯉꯥꯏꯔꯦ ꯀꯥꯕꯁꯦ
ꯀꯩꯗꯧꯋꯦ ꯀꯩꯗꯧꯕꯒꯤ ꯀꯥꯗꯕ
ꯈꯪꯗꯦ ꯑꯃꯅ ꯀꯥꯗꯕꯤꯗ ꯂꯩꯔꯦ ꯑꯗꯨꯒ ꯑꯃꯅ ꯀꯩ ꯀꯩꯅꯣ ꯇꯝꯕ ꯆꯠ ꯆꯠꯈ꯭ꯔꯦ ꯑꯗꯨꯒ ꯑꯈꯣꯏꯗꯣ ꯑꯃꯨꯛꯀ ꯀ꯭ꯂꯥꯁꯁꯨ ꯄꯨꯟꯗꯦꯕ ꯈꯔꯅ ꯑꯃꯨꯛꯀ ꯖꯨꯅꯤꯌꯔ ꯑꯣꯏꯕ ꯑꯈꯣꯏꯅ ꯈꯔꯁꯨ ꯃꯨꯛ ꯁꯤꯅꯤꯌꯔ ꯑꯣꯏꯕ ꯑꯗꯨꯏ ꯄꯨꯟꯗꯤ ꯑꯃꯨꯛꯀ ꯂꯣꯏꯅ ꯄꯨꯟꯕ
ꯑꯣ ꯑꯗꯨꯝ ꯀ꯭ꯂꯥꯁꯀꯨꯝꯕꯗꯣ ꯇꯣꯉꯥꯟ ꯇꯣꯉꯥꯟꯕ ꯑꯣꯏꯌꯦꯕ
ꯎꯝ ꯗꯣ ꯑꯩꯒ ꯃꯥꯟꯅꯕꯁꯤꯡꯗꯨꯗꯤꯀꯣ ꯑꯥ ꯂꯣꯏꯅ ꯇꯝꯗ꯭ꯔꯦꯕ ꯑꯩ ꯈꯛꯇ ꯑꯣꯏꯔꯦꯕ
ꯑꯥ ꯅꯣꯏꯒꯤꯗꯤ ꯆꯍꯤꯁꯦ ꯁꯦꯃꯤꯁꯇꯔꯁꯦ ꯁꯥꯡꯗꯣꯛꯑꯕ ꯃꯥꯜꯂꯦ ꯆꯍꯤ ꯆꯍꯤ ꯑꯃ ꯁꯥꯡꯗꯣꯛꯄꯒꯨꯝ ꯇꯧꯔꯦ
ꯎꯝ
ꯑꯩꯈꯣꯏ ꯃꯇꯝꯗꯗꯤ ꯁꯦꯃꯤꯁꯇꯔꯁꯦ ꯆꯍꯤ ꯑꯃꯗ ꯁꯦꯃꯤꯁꯇꯔ ꯑꯅꯤ ꯑꯅꯤ ꯂꯣꯏꯁꯤꯜꯂꯒ ꯆꯍꯤ ꯑꯍꯨꯝꯃꯛꯇ ꯂꯣꯏꯕꯅꯦꯕ ꯅꯣꯏꯗꯤ ꯃꯔꯤ ꯑꯣꯏꯔꯝ ꯃꯅꯤꯀꯣ
ꯎꯝ